ꯍꯜꯂꯣ ꯑꯥ
ꯑꯣ ꯋꯥꯔꯤ ꯁꯥꯕ ꯌꯥꯏꯀꯣ
ꯑ ꯁꯥꯏ ꯆꯕꯥꯏ
ꯑ ꯀꯩ ꯃꯇꯥꯡꯗ ꯋꯥꯔꯤ ꯁꯥꯁꯤꯒꯦ ꯁꯤꯁꯇꯔꯒ
ꯍꯟꯗꯛꯗꯤ ꯋꯥꯔꯜ ꯀꯞ ꯇꯝꯅꯤ ꯅ ꯋꯥꯔꯜ ꯀꯞ ꯣ ꯍꯦ ꯎꯝ ꯅꯪꯅꯤ ꯍꯥꯦ
ꯇꯤꯝꯗ ꯁꯞꯄꯣꯔꯠ ꯇꯧꯕꯤꯒꯦ
ꯑ ꯑꯗ ꯐ꯭ꯔꯥꯟꯁꯅꯦ
ꯑꯦ ꯑꯩꯁ ꯌꯥꯝ ꯀꯟꯕ ꯇꯤꯝ ꯑꯃꯅꯤꯍꯦ ꯑꯗꯨꯗꯤ ꯑꯣ ꯑꯩꯗꯤ ꯌꯥꯝꯅꯁꯨ ꯀꯟꯗꯕ ꯌꯥꯝꯅꯁꯨ ꯁꯣꯟꯖꯗꯕ ꯑꯔꯖꯦꯟꯇꯤꯅꯥ ꯇꯧꯋ
ꯑꯁ ꯑꯖꯦꯟꯗꯅꯥꯁꯨ ꯀꯥꯂꯗ ꯀꯥꯟ ꯃꯗꯤꯦ
ꯑꯦ ꯀꯟꯗꯦꯗꯣꯏꯁꯦ ꯀꯥꯏꯗꯅꯣ ꯃꯌꯥꯝ ꯌꯦꯡꯅꯕꯗ ꯅꯍꯥꯟ ꯌꯥꯝ ꯅꯧꯋꯤ
ꯑꯝ ꯅ ꯀ ꯄꯣꯔꯇꯨꯒꯜ ꯀ ꯐ ꯑꯗ ꯌꯥꯝ ꯀꯂꯦ
ꯑ
ꯑꯁꯦꯡꯕꯗ ꯑꯩꯈꯣꯏꯒꯤ ꯐ꯭ꯔꯥꯟꯁꯅ ꯀꯜꯂꯦ
ꯑꯦ ꯆꯨꯝꯃꯦ ꯆꯨꯝꯃꯦ ꯕꯥꯄꯤꯗꯨꯏ ꯌꯥꯝ ꯀꯜꯂꯦ ꯏꯆꯦ ꯑꯣ ꯍ ꯉꯁꯤꯗꯤ ꯑꯣꯏꯗ꯭ꯔꯣꯏꯁꯦ
ꯍꯥꯥ
ꯉꯁꯤꯗꯤ ꯐꯨꯠꯕꯣꯜ ꯌꯦꯡꯉꯣꯏꯗ꯭ꯔꯣ ꯐ ꯍꯦꯟꯒꯤ ꯄ꯭ꯂꯦ ꯅꯨꯡꯗꯥꯡꯒꯤ
ꯑꯁ ꯌꯦꯡꯅꯤ ꯀꯩꯅꯣ ꯄꯣꯔꯇꯨꯒꯜꯒ ꯏꯁꯄꯦꯟꯒꯗꯣ ꯅꯪꯅ ꯀꯅꯥꯗ ꯁꯞꯄꯣꯔꯠ ꯇꯧꯒꯅꯤ
ꯄꯣꯔꯇꯨꯒꯜꯒ ꯏꯁꯄꯦꯟꯒꯁꯦ ꯑꯗꯣ ꯑꯩ ꯀꯩꯅꯣꯃꯛꯇꯤ ꯄꯥꯝꯗꯕꯅꯦ ꯑꯗꯨ ꯑꯣꯏꯇꯥꯔꯒꯁꯨ ꯐꯦꯟꯁꯤꯡꯒꯤ ꯃꯔꯛꯇ ꯀꯝꯐ꯭ꯂꯤꯛ ꯂꯩꯕꯗꯨ ꯑꯣꯏꯅ ꯂꯩꯖꯔꯒ ꯁꯨꯔ ꯃꯗꯣ ꯀꯍꯥꯅꯤꯒꯦ
ꯏꯗꯤ ꯀꯍꯅꯤꯡꯉ ꯅꯨꯡꯁꯤꯕ ꯑꯃꯜ ꯂꯩꯕꯀꯣ ꯀꯩꯅꯣꯗꯣ ꯂꯩꯃꯦꯟ ꯌꯥꯝ ꯃꯥꯜꯗꯣ ꯎ ꯌꯥꯝ ꯑꯉꯥꯡ ꯑꯣꯏꯔꯕ
ꯑꯣ ꯏꯆꯦꯗꯨꯗꯤ ꯁꯨꯃꯥꯏꯅ ꯇꯧꯔꯁꯦ ꯕꯦꯁ ꯇꯤꯝꯗꯨꯗ ꯋꯤꯟ ꯑꯣꯏꯖꯔꯁꯅꯣ
ꯑꯥ
ꯌꯥꯏꯅꯦꯀꯣ ꯑꯗꯨꯗꯤ ꯁꯤꯁꯇꯔ ꯍꯣꯏꯅꯕꯨ ꯉꯝꯃꯁꯨ ꯑꯩꯅꯕꯨ ꯉꯝꯃꯁꯨ ꯑꯗꯨꯃꯥꯏꯅ ꯑꯣꯏꯅ ꯌꯥꯅꯔꯁꯦ ꯐꯤꯐꯇꯤ ꯐꯤꯐꯇꯤ
ꯑꯥ
ꯁꯤꯁꯔꯕꯨꯛꯗ ꯁꯤꯁꯔꯕꯨꯛ ꯀꯩꯗꯧꯔꯕꯅꯣ ꯍꯧꯖꯤꯛꯁꯤꯕꯣ
ꯀꯦꯁꯨ ꯇꯗꯦ ꯑ ꯌꯥꯝ ꯁꯥꯕꯒꯦ
ꯑꯥ
ꯀꯩꯅꯣ ꯅꯨꯡꯁꯥꯁꯦ ꯌꯥꯝ ꯀꯟꯕ ꯉꯁꯤꯁꯦ
ꯑ ꯑꯦ ꯌꯥꯝ ꯀꯟꯈ꯭ꯔꯕꯣ ꯍꯥꯏꯁꯨ
ꯑꯣ ꯍꯧꯖꯤꯛꯀꯤ ꯋꯦꯗꯔꯁꯤꯗꯤ ꯅꯨꯡꯉꯥꯏ ꯅꯨꯡꯁꯤꯠ ꯌꯥꯝ ꯂꯥꯛꯄ ꯀꯩꯅꯣ ꯀꯩ ꯍꯥꯏ ꯅ ꯈꯪꯗꯦꯗ ꯅꯣꯡꯗꯤ ꯇꯥꯗꯕ ꯀꯣ ꯅꯗꯤ ꯇꯥꯗꯕ ꯅ ꯁꯦ ꯎ ꯂꯥꯛ
ꯑꯣ ꯁꯤꯁꯇꯔ ꯍꯣꯏꯁꯨ ꯅꯣꯡ ꯇꯥꯔꯕ ꯃꯐꯝ ꯑꯣꯏꯗꯣꯏꯔꯥ ꯍꯧꯖꯤꯛꯁꯦ
ꯈꯔ ꯂꯥꯏꯗꯤ ꯇꯥꯒꯗꯕ ꯃꯥꯜꯂꯦ ꯋꯦꯗꯔ ꯌꯦꯡꯕ ꯀꯥꯟꯗ
ꯅꯠꯇꯕ ꯍꯧꯖꯤꯛꯀꯥꯟꯗꯤ ꯅꯣꯡꯗꯤ ꯇꯥꯗꯕ꯭ꯔꯕ ꯏ ꯁꯤꯦ ꯍꯣꯏꯒꯤ ꯖꯒꯥꯗꯨꯗ
ꯇꯥꯏꯌꯦ ꯇꯥꯕꯨꯗꯤ ꯅ ꯅꯨꯃꯤꯠ ꯑꯅꯤ ꯑꯍꯨꯝꯗꯤ ꯇꯥꯗꯕꯀꯣ
ꯎꯝ
ꯂꯥꯁꯁ ꯑꯣꯏꯒꯗꯗꯤ ꯑꯝ ꯇꯕ
ꯑꯣ ꯑꯩꯈꯣꯏ ꯁꯣꯝꯗꯗꯤ ꯁꯨꯡ ꯇꯥꯕꯨ ꯇꯥꯗ꯭ꯔꯦꯗꯩꯁꯦ ꯅꯣꯡ ꯉꯥꯏꯕꯗ ꯋꯥꯔꯦ
ꯌꯥꯝ ꯊꯥꯕꯒꯤ ꯅꯣꯡꯁꯦ ꯂꯥꯛꯑꯗꯤ ꯐꯅꯤꯗ ꯈꯟꯕꯅꯦ ꯑꯩꯈꯣꯏꯁꯨ
ꯂꯥꯛꯀꯅꯤ ꯂꯥꯛꯀꯅꯤ ꯅꯣꯡ ꯌꯧꯔꯛꯈ꯭ꯔꯕꯅꯤ ꯏꯆꯦ
ꯎꯝ
ꯀꯩ ꯀꯔꯤ ꯃꯊꯦꯜ ꯇꯧꯔꯒꯦ ꯆꯦꯗꯤ ꯉꯁꯤꯒꯤ
ꯀꯥꯏꯩꯅꯣꯅꯦ ꯑ ꯏꯅꯦ ꯃꯣꯏꯅꯀꯣ
ꯑꯥ
ꯄꯨꯔꯛꯄ
ꯑꯦ ꯁꯤꯗꯗꯤ ꯍꯥꯎꯇꯕ ꯆꯤꯟꯖꯥꯛꯅꯤꯅꯦ
ꯑꯣꯛꯁꯥ ꯑꯃ ꯀꯥꯏ ꯑꯗꯨꯒ ꯏꯁꯀ꯭ꯋꯥꯁ ꯆꯝꯐꯣꯠ ꯑꯃ
ꯑꯥ
ꯏꯔꯣꯟꯕ ꯑꯃ ꯌꯦꯟꯁꯥꯛ ꯃꯔꯨ ꯀꯪꯕꯗꯣ
ꯑꯥ
ꯑꯗ ꯏꯔꯣꯅ ꯀꯁ
ꯑ ꯏꯆꯦ ꯃꯊꯦꯜ ꯌꯥꯝ ꯌꯥꯝꯃꯦ ꯑꯗꯨꯏꯗꯤ ꯐꯖꯅ ꯆꯥꯔꯝꯗꯧ ꯃꯥꯜꯂꯦ ꯉꯁꯤꯗꯤ
ꯇꯥꯏ ꯅꯣꯏꯗ
ꯍꯣꯏꯁꯦ ꯑꯩꯈꯣꯏꯗꯤ ꯆꯝꯅ ꯑꯗꯨꯝ ꯇꯧꯋꯦ ꯏꯔꯣꯝꯕ ꯑꯃꯒꯅꯦ ꯀꯥꯡꯒꯧ ꯑꯃꯒ ꯇꯧꯁꯜꯂꯤ ꯑꯗꯨꯣ ꯏꯆꯦꯅ ꯌꯥꯝ ꯍꯥꯎꯕꯩ ꯍꯦꯟꯒꯠ ꯈꯔ ꯃꯥꯜꯂꯦ ꯉꯁꯤꯗꯤ
ꯑꯁ ꯀꯥꯏꯅ ꯏꯔꯣꯟꯕꯒ ꯀꯉ ꯃꯉ ꯍꯥꯎꯕꯅꯦ
ꯎꯝ ꯍꯥꯎꯔꯒꯁꯨ ꯏꯆꯦ ꯑꯣꯏꯅ ꯑꯣꯛꯁꯥ ꯌꯥꯎꯕꯅꯤꯅ ꯑꯗꯨꯝ ꯏꯆꯦ ꯑꯣꯏꯅ ꯍꯦꯜꯂꯗ꯭ꯔꯅꯦ
ꯎꯝ ꯅꯪ ꯅꯣꯏ ꯆ ꯑꯣꯁꯥ ꯆꯥꯕ꯭ꯔꯥ
ꯄꯤꯔꯛꯀꯦ ꯍꯥꯏꯔꯛꯑꯣ
ꯎꯝ ꯑꯣꯛꯁꯥꯕꯨꯗꯤ ꯁꯟꯆꯥꯥꯗꯒꯤ ꯍꯦꯟꯅ ꯍꯥꯎꯋꯦꯀꯣ ꯑꯣꯛꯁꯥꯗꯤ
ꯑ ꯍꯥꯎꯋꯦ ꯏꯆꯦ ꯅꯣꯏ ꯔꯣꯁꯇꯦꯠꯀꯗꯤ ꯇꯧꯗ꯭ꯔꯣ ꯔꯣꯁꯇꯦꯠ ꯍ ꯀꯗꯤ ꯇꯧꯔ ꯆꯥꯗ꯭ꯔꯣ ꯃꯤꯁꯤꯗꯤ ꯌꯥꯝ ꯆꯥꯏꯒꯜꯂꯤꯗꯅ
ꯑꯥ ꯆꯥꯏ ꯎ
ꯆꯦ ꯑꯩꯈꯣꯏ ꯑꯗꯨ ꯃꯍꯥꯎ ꯌꯦꯡꯕꯒꯗꯤ ꯌꯥꯔꯣꯏꯗ꯭ꯔꯣ
ꯌꯥꯏꯅꯦ ꯌꯥꯏꯅꯦ
ꯏꯆꯦꯁꯤ ꯆꯥꯁꯤ ꯊꯛꯀꯦ ꯍꯥꯏꯗꯤ ꯍꯥꯏꯔꯛꯇꯦ ꯀꯣ ꯇꯥꯗꯤ ꯏꯆꯦ ꯍꯣꯏꯁꯦ
ꯎꯝ
ꯑ ꯏꯆꯦꯁꯦ ꯑꯩꯈꯣꯏꯗꯒꯤ ꯈꯔ ꯍꯜꯂꯂꯝꯗꯧ ꯃꯥꯜꯂꯦꯀꯣ ꯈꯔ ꯑꯩꯈꯣꯏꯗꯒꯤ ꯑꯦꯜꯊꯔ ꯑꯣꯏꯔꯝꯗꯧ ꯃꯥꯜꯂꯤ ꯏꯆꯦꯁꯦ ꯑꯩꯈꯣꯏꯗꯤ ꯈꯔ ꯑꯦꯜꯗꯔ ꯑꯣꯏꯔꯝꯗꯧ ꯃꯥꯜꯂꯦꯕ ꯑꯥ ꯆꯍꯤꯗꯤ ꯍꯥꯏꯔꯛꯀꯗꯨ ꯀꯏꯁꯦ ꯑꯗꯨꯃꯥꯏꯅ ꯑꯣꯏꯔꯝꯗꯧ ꯃꯥꯜꯂꯦ
ꯑꯣ
ꯁꯤꯆꯦ ꯁꯦꯀꯦꯟ ꯑꯣꯏꯗꯣꯏꯔꯣ ꯃꯦꯔꯤꯠ ꯑꯣꯏꯗꯣꯏꯔꯣ ꯑꯟꯃꯦꯦꯔꯤꯠ ꯑꯣꯏꯗꯣꯏꯔꯥ
ꯑꯩꯔꯣ ꯃꯦꯔꯤꯠ ꯑꯣꯏꯔꯦ
ꯑꯣ ꯃꯥꯟꯕ ꯏꯆꯦꯒꯤ ꯕꯦꯛꯒ꯭ꯔꯥꯎꯟꯗꯨꯗꯁꯨ ꯀꯣ ꯁꯨꯝ ꯇꯥꯕꯁꯤꯗ ꯑꯣ ꯑꯗꯨꯗꯅꯦ ꯑꯩꯅ ꯁꯨꯝ ꯈꯪꯕ ꯑꯃ ꯂꯩꯕ ꯍꯥꯏꯇꯥꯔꯦ ꯑꯗꯨꯗꯤ ꯁꯤꯆꯦꯁꯦ ꯑꯩꯈꯣꯏꯗꯒꯤ ꯈꯔ ꯁꯦꯅꯤꯌꯔ ꯑꯣꯔ ꯑꯦꯜꯗꯔ ꯑꯣꯏꯔꯤꯁꯦ ꯑꯩ ꯑꯗꯨꯝ ꯈꯪꯉꯦꯕꯀꯣ
ꯎꯝ ꯅꯪꯗ
ꯁꯤꯗꯤ ꯌꯥꯝ ꯌꯪ ꯑꯣꯏꯅꯤ ꯍꯥꯏꯇꯥꯔꯦ ꯏꯆꯦ
ꯑꯦ ꯃꯅꯦꯦ ꯇꯧꯔꯕꯣ
ꯇꯧꯗꯦꯗ ꯑꯩꯁꯦ
ꯎꯝ ꯈꯔ ꯄꯩꯁꯥ ꯆꯗ ꯁꯦꯕꯤ ꯄꯥꯎꯗꯔ ꯀ ꯀ
ꯑꯥ
ꯃꯦꯔꯤ ꯇꯧꯔꯣ
ꯑ ꯏꯆꯦꯗꯤ ꯀꯌꯥꯝ ꯀꯨꯏꯔꯒꯦ ꯃꯦꯗꯤꯁ ꯇꯧꯕ
ꯆꯦ ꯃꯤꯍ
ꯑꯣ ꯌꯥꯝ ꯀꯨꯏꯗ꯭ꯔꯤꯅꯦꯀꯣ ꯑꯗꯨꯗꯤꯆꯦ ꯑꯣ ꯑꯗꯨꯗꯤ ꯑꯉꯥꯡꯗꯤ ꯀꯌꯥꯃꯨꯛ ꯊ ꯑꯅꯤ ꯑꯨꯝꯃꯨꯛꯇ ꯊꯤ ꯁꯩꯔꯝꯗꯧ ꯃꯥꯜꯂꯦ ꯑꯗꯨꯗꯗꯤ
ꯑꯉꯥꯡꯔꯣ
ꯑꯥ
ꯎꯝ ꯑꯃ ꯂꯩꯔꯦ
ꯑꯦ ꯑꯣ ꯏꯆꯦꯗꯤ ꯌꯥꯝꯕ ꯏꯆꯦꯗꯤ ꯌꯥꯝꯕꯨ ꯌꯥꯝꯗꯦꯅꯦꯀꯣ
ꯑꯁ ꯅꯪ ꯄꯩꯁꯥ ꯄꯥꯏꯗꯕꯅꯤꯅꯀꯣ ꯑꯉꯥꯡꯁꯨ ꯌꯥꯝꯕ ꯌꯥꯗꯕꯅꯦ
ꯑꯣ ꯑꯣ ꯀꯥꯏꯗꯦ ꯀꯥꯏꯗꯦ ꯏꯆꯦ ꯆꯍꯤ ꯀꯌꯥꯃꯨꯛ ꯁꯨꯔꯒꯦ ꯑꯉꯥꯡꯒꯤꯗꯤ
ꯃꯥꯁꯨ ꯍꯎꯗꯎ꯭ꯔꯦ
ꯑꯣ ꯑꯗꯨꯑꯣꯗꯤ ꯌꯥꯝ ꯅꯨꯡꯁꯤꯕ ꯃꯇꯝ ꯌꯧꯔꯝꯃꯅꯤ ꯑꯉꯥꯡꯇꯣ
ꯎꯝ ꯁꯤꯕ ꯃꯇꯝꯗꯤ ꯌꯥꯎꯔꯦ
ꯁꯨ ꯌꯥꯝꯅ ꯍꯦꯟꯒꯠꯂꯛꯄ ꯃꯇꯝ ꯑꯣꯏꯔꯕꯗꯤꯕ ꯕꯣꯏꯔꯣ ꯘ ꯂꯨꯏꯁꯦ
ꯄꯤꯤꯅꯦ
ꯇꯄꯤꯤꯅꯦ ꯑꯣ
ꯅꯪꯅꯦꯦ ꯑ ꯀꯃꯥꯏꯅ ꯇꯧꯕ꯭ꯔꯥ ꯅꯨꯡꯉꯥꯏꯕ꯭ꯔꯥ
ꯎꯝ ꯅꯨꯡꯉꯥꯏꯔꯤ ꯍꯥꯏꯇꯥꯥꯕꯅꯤꯁꯦ ꯅꯨꯡꯉꯥꯏꯇꯦ ꯍꯥꯏꯕꯗꯤ ꯍꯥꯏꯅꯗꯕꯅꯤꯅ ꯀꯣ ꯑꯗꯨꯝ ꯗꯨꯒꯥꯏꯗꯤ ꯑꯗꯨꯝ ꯍꯥꯏꯗꯤ ꯃꯤꯛꯁ ꯑꯣꯏꯅ ꯑꯗꯨꯝ ꯆꯠꯂꯤ ꯍꯥꯏꯇꯥꯥꯔꯦ ꯑꯃꯨꯛꯁꯨ ꯅꯨꯡꯉꯥꯏ ꯑꯃꯨꯛꯁꯨ ꯋꯥꯏ ꯍꯥꯏꯇꯥꯥꯔꯅꯤ ꯌꯥꯅꯔꯒ ꯑꯗꯨꯝ ꯆꯠꯂꯤꯌꯦ ꯑꯩꯁꯦ
ꯎꯝ ꯎꯝ
ꯑ
ꯅꯥꯏ ꯆꯣ ꯉ ꯀꯩꯅꯩꯅꯣ ꯅꯨꯡꯅꯨꯡꯗꯥ ꯐꯨꯠꯕꯣꯜꯗ ꯌꯦꯡꯉꯔꯣꯏꯗ꯭ꯔꯥ
ꯏꯆꯦ ꯍꯣꯔꯦꯟꯗꯤ ꯌꯦꯡꯉ ꯌꯥꯝ ꯊꯦꯡꯉꯗꯤ ꯌꯦꯡꯉꯔꯣꯏ ꯑꯗꯨꯒ ꯍꯣꯔꯦꯟ ꯀꯩꯅꯣꯒꯤꯗꯣ ꯌꯦ ꯌꯦꯡꯉꯒꯦ ꯃꯦꯁꯤ ꯍꯣꯏꯒꯤꯗ ꯑꯣꯏꯅ ꯌꯦꯡꯉꯒꯦ
ꯁꯌꯦꯡꯗ ꯃꯦꯁꯤ ꯃꯣꯏꯗꯣ ꯄꯨꯡ ꯀꯩꯅꯣꯗꯔꯣ ꯅꯥꯏꯟ ꯊꯥꯔꯇꯤꯀꯣ
ꯃꯣꯏ ꯍꯣꯏ ꯅꯥꯏꯟ ꯊꯥꯔꯇꯤ ꯑꯗꯨꯃꯥꯏꯅ ꯑꯣꯏꯈꯤꯕꯅꯤꯁꯦ ꯑꯗꯣ ꯍꯌꯦꯡ ꯑꯗꯨꯃꯥꯏꯅ ꯑꯣꯏꯅ ꯌꯦꯡꯉꯒꯦꯅ ꯈꯜꯂꯛꯦ
ꯑꯁ ꯀꯩꯅꯣ ꯉꯁꯤꯒꯤꯁꯨ ꯌꯦꯡ ꯉꯁꯤꯒꯁꯨ ꯐꯖꯗꯣꯏꯅꯦ
ꯍꯧꯁꯦ ꯊ ꯃꯗꯨꯣ ꯁꯃ ꯅꯨꯡꯉꯥꯏꯔꯣꯏꯗꯧꯕ ꯍꯥꯏꯗꯤ ꯑꯩ ꯑꯌꯨꯛꯇꯣ ꯊꯕꯛ ꯆꯠꯊꯣꯛꯑꯦꯕꯀꯣ ꯑꯗꯨꯗꯗ ꯃꯣꯅꯤꯗ ꯔꯣꯇꯤ ꯅ ꯑꯃꯛ ꯀꯥꯏꯔꯒꯗꯤ ꯑꯩꯉꯣꯟꯗꯁꯨ ꯄ꯭ꯔꯣꯕ꯭ꯂꯦꯝ ꯑꯃꯨꯛ ꯑꯣꯏꯅꯗꯣꯏꯕ ꯑꯗꯨꯒꯤ ꯈꯜꯂꯒ ꯑꯩ ꯂꯦꯠ ꯅꯥꯏꯠꯇ ꯇꯥꯕ ꯄ꯭ꯂꯦꯒꯩꯁꯦ ꯅꯨꯃꯤ ꯀꯤꯞ ꯇꯧꯔꯦ ꯅꯨꯡꯉꯥꯏꯕ ꯐ ꯑꯣꯏꯔꯒꯁꯨ ꯀꯣ ꯑꯗꯨꯒ ꯃꯣꯔꯅꯤꯡꯒꯨꯝꯕ ꯈꯔ ꯉꯜꯂꯒꯅ ꯑꯗꯨꯝ ꯌꯦꯡꯉꯦ ꯑꯗꯨꯃꯥꯏꯅ ꯇꯧꯔꯤꯁꯦ ꯑꯗꯨꯝ ꯂꯣꯏꯅꯃꯛꯇꯤ ꯑꯩ ꯌꯦꯡꯕꯗꯤ ꯉꯝꯗ꯭ꯔꯦ
ꯑꯥ
ꯏꯆꯦꯗꯤ ꯂꯣꯏ ꯌꯦꯡꯕꯔꯣꯁꯤ ꯏꯊꯗꯒꯤ ꯁꯤꯗꯤ ꯂꯣꯏ ꯁꯨꯅ ꯌꯦꯡꯕꯨꯔꯣ ꯆꯤꯊꯗꯈꯩ
ꯎꯝ ꯑꯁꯤꯕ ꯉꯁꯤ ꯑꯌꯨꯛꯀꯤꯗꯁꯨ ꯐꯖꯩ
ꯑꯥ ꯉꯁꯤ ꯍꯧꯁꯨ ꯌꯥꯝ ꯐꯖꯩ ꯍꯥꯏꯅꯩ ꯀꯩꯅꯣꯒꯤꯗꯣ ꯕ꯭ꯔꯥꯖꯤꯜꯒ ꯀꯩꯅꯣꯒ ꯁꯥꯟꯅꯕꯗꯣ
ꯑꯌꯨꯛꯀꯤꯗꯣ ꯑꯌꯨꯛ ꯀꯩꯅꯣ ꯁꯤꯛꯁ ꯊꯥꯔꯇꯤꯒꯤꯗꯣ ꯦꯛ ꯃꯦꯛꯁꯤꯀꯣꯒ ꯏꯪꯂꯦꯟ ꯁꯥꯟꯅꯕꯗꯣ
ꯑꯣ ꯏꯟꯒꯦꯅ ꯀꯥꯈꯤꯕ ꯃꯥꯜꯂꯦ
ꯑꯗꯨꯁꯨ ꯍꯥꯏꯗꯤ ꯑꯩꯒꯤ ꯃꯦꯟꯗꯤ ꯀꯣ ꯐ꯭ꯔꯥꯟꯁꯅꯦꯕ
ꯑꯥ
ꯑꯗꯨꯒ ꯀꯩꯅꯣ ꯑꯗꯨꯝ ꯁꯥꯟꯅꯕꯗ ꯑꯃ ꯑꯃꯗꯤ ꯁꯞꯄꯣꯔꯠꯗꯤ ꯂꯩꯗꯅ
ꯑꯥ
ꯑꯗꯨꯒꯤ ꯑꯩꯅ ꯏꯪꯂꯦꯟꯟꯅ ꯇꯕ ꯃꯦꯛꯁꯤꯀꯣꯗ ꯁꯥꯟꯅꯕ ꯈꯨꯗꯤꯡꯁꯦ ꯔꯦꯠ ꯀꯥꯔꯠ ꯔꯦꯠ ꯀꯥꯔ ꯃꯣꯏꯗ ꯄꯨꯔꯥ ꯑꯩ ꯈꯪꯗꯦꯗ ꯅꯨꯡꯁꯤꯗꯕ ꯍꯥꯏꯒꯦꯔꯥ ꯃꯦꯛꯦꯛꯁꯤꯀꯣꯁꯦ ꯃꯣꯏꯒꯤ ꯀꯩꯅꯣ ꯃꯣꯏꯒꯤ ꯏꯁꯇꯦꯗꯤꯌꯝꯗ ꯃꯣꯏ ꯈꯨꯅ ꯁꯥꯟꯅꯕꯅꯤꯅꯀꯣ
ꯑꯥ
ꯇꯧꯅꯤꯡꯗꯕ
ꯑꯣ ꯑꯗꯨꯕꯨ ꯃꯣꯏ ꯂꯩꯍꯧꯔꯤ ꯀꯩꯅꯣꯁꯦ ꯁꯊꯪꯗꯗꯤꯔꯦ ꯀꯥꯔꯠ ꯅꯨꯡ ꯆꯠꯅꯔꯔꯣꯏ
ꯎꯝ ꯎꯝ ꯉꯁꯤ ꯆ꯭ꯔꯦ ꯇꯤꯀꯥ ꯑꯃ ꯆꯥꯏ ꯀꯩꯅꯣ
ꯑꯣ
ꯑꯍꯥꯟꯕ ꯁꯥꯟꯅꯕꯗ ꯐꯥꯔꯁ ꯗꯦꯗ ꯑꯣꯄꯦꯅꯤꯡꯗ ꯃꯦꯛꯁꯤꯀꯣꯒ ꯁꯥꯎꯠ ꯑꯐ꯭ꯔꯤꯀꯥꯔꯥ ꯀꯥꯎꯈ꯭ꯔꯦꯅꯦ
ꯑ
ꯑ ꯁꯅꯕꯗꯁꯨ ꯔꯦꯠ ꯀꯥꯔꯠꯁꯦ ꯑꯅꯤ ꯆꯥꯏꯕꯀꯣ ꯉꯁꯤꯁꯨ ꯑꯃꯨꯛ
ꯇꯃꯤꯃꯤ ꯆꯃꯤꯃꯦ ꯁꯥꯟ ꯄꯤꯈꯥꯒꯁ
ꯎꯝꯗꯁꯐꯥ ꯀꯥꯗꯔ ꯔꯦꯠ ꯀꯥ ꯑꯅꯤ ꯆꯥꯗ꯭ꯔꯣ
ꯆꯥꯏ ꯆꯥꯏ
ꯎꯝ ꯑꯗꯣ ꯃꯦꯛꯁꯤꯀꯣꯗ ꯑꯦꯁ
ꯏꯆꯦꯁꯦ ꯑꯗꯨꯝ ꯍꯥꯟꯅꯁꯨ ꯕꯣꯔꯣꯟ ꯌꯦꯡꯉꯝꯗꯧ ꯃꯥꯜꯂꯦ ꯑꯩꯅ ꯈꯟꯕꯗ
ꯎꯝ ꯌꯦꯡꯉꯦ ꯑꯁ ꯕꯣꯜꯗꯤ ꯑꯩ ꯐꯦꯚꯣꯔꯥꯏꯠꯅꯤ ꯀꯩꯅꯣ
ꯌꯥꯝ ꯃꯤꯡ ꯐꯦꯠꯅꯗꯧ ꯃꯥꯜꯂꯦꯕ ꯐꯨꯠꯕꯣꯜꯒꯤ ꯑꯩ ꯈꯟꯕ ꯏꯆꯦꯅ ꯍꯥꯏꯗꯣꯔꯛꯄꯁꯤꯅ ꯈꯪꯉꯦꯕ
ꯎꯝ ꯐꯨꯠꯕꯣꯜꯒꯤꯁ ꯌꯦꯡꯕꯅꯦ
ꯐꯨꯠꯕꯣꯜꯒꯗꯤ ꯁꯥꯅꯔꯛꯇꯔꯣ ꯏꯆꯦꯗꯤ
ꯑꯩꯈꯣꯏꯅꯣ ꯑꯩꯈꯣꯏ ꯃꯔꯛ ꯃꯔꯛꯇ ꯁꯥꯟꯅꯔꯒ ꯆꯠꯂꯦ ꯑꯩꯈꯣꯏ ꯀꯩꯅꯣ ꯈꯨꯟꯒꯤ ꯇꯤꯝ ꯇꯤꯝ ꯂꯩꯗꯅ
ꯑꯥ
ꯑꯗꯨꯗ ꯃꯔꯛ ꯃꯔꯛꯇ ꯑꯗꯨꯝ ꯁꯥꯟꯅꯕꯕ ꯆꯠꯂꯦ
ꯑꯣ ꯏꯆꯦꯁꯨ ꯑꯗꯨꯝ ꯈꯔꯗꯤ ꯇꯧꯔꯛꯏꯅꯦꯀꯣ
ꯎꯝ
ꯏꯆꯦ ꯍꯧꯖꯤꯛꯀꯤ ꯁꯥꯟꯅꯔꯝꯗꯧ ꯃꯥꯟꯗ꯭ꯔꯦ
ꯂꯥꯁ ꯏꯌꯥꯔꯗ ꯇꯨ ꯊꯥꯎꯖꯟ ꯇ꯭ꯋꯦꯟꯇꯤ ꯊ꯭ꯔꯤꯗꯀꯣ ꯁꯥꯟꯅꯕ ꯆꯠꯂꯦ
ꯑꯣ ꯏꯆꯦꯁꯦ ꯑꯗꯨꯝ ꯈꯔꯗꯤ ꯑꯗꯨꯝ ꯏꯁꯄꯣꯔꯠꯇꯤ ꯄꯥꯝꯖꯔꯝꯗꯧ ꯃꯥꯜꯂꯦ
ꯎꯝ ꯄꯥꯝꯃꯦ ꯑꯩꯈꯣꯏ ꯇꯦꯝꯅ ꯑ ꯁꯦꯀꯦꯟ ꯆꯝꯄꯤꯌꯣꯟꯗꯤ ꯂꯧꯗꯕ ꯇꯅ ꯍꯥꯐ ꯈ ꯇꯗꯤ ꯂꯑꯣ
ꯀꯩꯅꯣꯒ ꯇꯧꯔꯝꯗꯧ ꯃꯥꯜꯂꯦ ꯑꯩꯅ ꯁꯨꯝ ꯈꯟꯕꯗ ꯈ꯭ꯔꯤꯁꯃꯥꯁꯇꯒ ꯑꯗꯨꯝ ꯁꯥꯟꯅꯕ ꯌꯥꯎꯔꯝꯒꯗꯧ ꯃꯥꯜꯂꯦ
ꯌꯥꯋꯦ
ꯈꯥꯒꯦꯕ ꯁꯤꯦꯁꯦ ꯀꯔꯤ ꯁꯥꯟꯅꯔꯣꯏꯗ꯭ꯔꯣ ꯇ꯭ꯋꯦꯟꯇꯤ ꯁꯤꯛꯁꯀꯤꯗꯗꯤ ꯇꯥꯕ꯭ꯔꯣꯏꯁꯦ ꯏ ꯋꯥ ꯎꯃꯥꯡ ꯉ꯭ꯔꯄꯣ ꯍꯜꯂꯣ ꯅꯃꯒꯤ ꯄꯥꯎ ꯇꯥꯕ ꯐꯣꯏꯂꯥꯜ ꯍꯜꯂꯣ ꯆꯦ ꯇꯄ ꯍꯣꯏ ꯎꯆꯦ